ꯇꯥꯔꯦ ꯀꯩꯗꯧꯔꯤꯅꯣ ꯅꯪꯗꯤ
ꯁꯥꯡ ꯊꯣꯡꯉꯒ ꯂꯩ
ꯍꯥꯥ
ꯆꯥꯛꯥꯛ ꯐꯋꯥ ꯅ ꯀ ꯇ ꯑꯦꯕ
ꯀ ꯏꯟꯁꯥꯅ ꯇꯣꯡꯅꯏꯕ꯭ꯔꯣ
ꯑꯩ ꯑꯩꯈꯣꯏ ꯐ꯭ꯔꯦꯟꯁꯤꯡ ꯑꯣꯛꯁꯥ ꯂꯩꯔꯝ
ꯑꯣ ꯑꯣ ꯑꯣ ꯏꯟꯁꯥꯡꯁꯦ ꯆꯞ ꯃꯥꯟꯅꯩꯅꯦ ꯑꯩꯈꯣꯏꯁꯤ ꯌꯦꯟꯁꯥꯡꯁꯦ
ꯍ ꯑꯣꯐꯁꯟ ꯍꯣꯏ
ꯑꯩꯣꯏꯁꯨ ꯉꯁꯤ ꯑꯣꯛꯁꯥ ꯇꯥꯎꯔꯦꯍꯦ ꯑꯗꯨꯒꯤ ꯌꯥꯝ ꯌꯥꯝ ꯆꯥꯕꯒꯤ ꯇꯨꯝꯅꯤꯡꯈ꯭ꯔꯦ
ꯑ ꯃꯣꯏꯗꯤ ꯇꯠ꯭ꯔꯕꯨ ꯃꯥ ꯃꯨꯀꯣꯏ ꯃꯨꯀꯣꯏ ꯌꯨꯝ
ꯈꯪꯗꯦ ꯆꯠꯂꯝꯕꯅꯤ ꯑꯩꯅ ꯑꯍꯥꯟꯕ ꯏꯃꯥꯟꯅꯕꯤ ꯈꯣꯏꯗꯣ ꯊꯥꯕꯒꯤ ꯑꯩꯅ ꯑꯍꯥꯟꯕ ꯑꯣꯏꯅ ꯆꯠꯄꯒꯣ ꯑꯗꯨꯒꯤ ꯍꯧꯖꯤꯛ ꯐꯃꯨꯡꯗ ꯑꯃꯨꯛ ꯍꯦꯞꯂꯒ ꯂꯥꯏꯞꯅꯤꯡꯁꯤ ꯆꯥꯛ ꯌꯥꯝ ꯆꯥꯕꯔꯣ ꯍꯥꯟꯅ ꯇꯨꯝꯅꯤꯡꯕꯅ ꯂꯣꯏꯔꯦ ꯇꯨꯝꯅꯤꯡꯉꯦ ꯄꯥꯛꯁꯨ ꯇꯥꯛꯁꯁꯨ‌ ꯂꯣꯏꯅꯤꯡꯉꯦ ꯑꯗꯨꯒꯤ ꯈꯥꯡꯉꯒ ꯂꯩꯔ
ꯑꯃꯗꯤꯌꯦ
ꯑꯃ ꯍꯥꯏꯕꯗꯤ ꯑꯣ ꯃꯥꯗꯣ ꯃꯥꯗꯣ ꯑꯃꯗꯣ ꯂꯥꯛꯂꯝꯒꯅꯤ
ꯑꯥ ꯃꯥꯁꯨ ꯀꯔꯅꯤ ꯌꯥꯝ ꯇꯧꯔꯒꯦ ꯉꯅ ꯀꯔꯤꯅ ꯀꯠꯇꯔꯠꯇꯦ
ꯈꯔ ꯇꯧꯕꯤꯌꯨ ꯇꯧꯕꯤꯌꯣ ꯃꯥꯕꯨ ꯑꯩꯈꯣꯏꯗꯤ ꯆꯥꯟꯅꯗꯕꯒꯤꯗꯣ ꯃꯥꯒꯤꯗꯣ
ꯑꯩꯅ ꯇꯧꯕꯅꯦ ꯍꯧꯖꯤꯛꯁꯨ ꯇꯧꯕꯅꯦ ꯃꯥꯒꯤꯁꯦ ꯆꯠꯇꯥꯕꯒꯤꯅ‌ꯦ ꯑꯗꯨꯒꯤꯅꯦ
ꯉꯁꯥꯏ ꯍꯥꯏꯌꯦꯕ
ꯍꯣꯏ ꯀꯔꯤ ꯀꯔꯤ ꯍꯥꯏꯕ꯭ꯔꯥ ꯃꯥ ꯑꯩꯉꯣꯟꯗ
ꯇꯥꯎꯔꯨꯅꯨ ꯃꯉꯣꯟꯗ ꯃꯤꯉꯣꯟꯗ ꯇꯧꯒꯅꯨ ꯃꯥꯒꯤ ꯈꯥꯛꯑꯣ ꯍꯥꯏꯅ ꯇꯧꯋꯦ ꯍꯥꯏꯕꯤꯌꯦ ꯍꯥꯏꯌꯦꯦ ꯅꯪꯉꯣꯟꯗ ꯍꯥꯏꯕ꯭ꯔꯥ
ꯀꯤꯝ ꯍꯥꯏꯗ‌ꯦ ꯃꯥꯅ
ꯎꯝ
ꯑꯉꯣꯟ ꯑꯩꯅꯅꯦ ꯃꯥꯕꯨ ꯌꯥꯝ ꯇ꯭ꯔꯥꯏ ꯇꯧꯕꯅꯦ ꯑꯗꯨꯗꯣ ꯌꯥꯗꯕꯒꯤꯅꯦ ꯑꯩ
ꯑ‌ꯦ
ꯇꯧꯋꯦꯕ ꯑꯍꯨꯝ ꯃꯔꯤ ꯑꯍꯨꯝ ꯑꯗꯨꯝ ꯇꯧꯋꯦꯕ ꯕꯤꯖꯤ ꯍꯥꯏꯔꯥ ꯑꯗꯨ ꯅꯠꯇ꯭ꯔꯒ ꯑꯗꯨꯝ ꯊꯣꯛꯂꯛ ꯑꯩ ꯃꯥꯕꯨꯁꯨ ꯏꯁꯀ꯭ꯔꯤꯟ ꯁꯣꯠ ꯂꯩꯕꯅ‌ꯦ ꯊꯔꯠꯄꯅꯦ ꯃꯉꫭꯟꯗꯁꯨ
ꯍꯣꯏ ꯃꯥꯁꯦ ꯀꯣꯜꯁꯨ ꯌꯥꯝ ꯔꯤꯁꯤꯞ ꯇꯧꯅꯤꯡꯕ ꯃꯥꯟꯜꯂ‌ꯦ
ꯑ ꯑꯩꯁꯨ ꯑꯩꯕꯨ ꯍꯥꯏꯌꯦ ꯇꯤ ꯈꯛꯇꯤꯕꯨ ꯋꯥꯔꯤ ꯁꯥꯅꯤꯡꯗꯕꯒꯤ ꯅꯪ ꯀꯗꯥꯔ ꯇꯧꯅꯨ ꯍꯥꯏꯌꯦ
ꯑꯥ ꯍꯧꯖꯤꯛ ꯒꯥꯔꯤ ꯏꯁꯇꯥꯔꯠ ꯇꯧꯔꯒ ꯂꯩꯃꯥ ꯑꯣꯏꯔꯝꯅꯤ ꯕꯣꯜ ꯌꯦꯡꯕ ꯆꯠꯄ ꯑꯣꯏꯔꯝꯅꯤ ꯃꯥꯒ ꯃꯔꯨꯞ ꯈꫭꯏꯒ ꯂꯩꯏ
ꯎꯝ ꯍꯧꯖꯤꯛ ꯎꯝ ꯍꫭꯏ ꯌꯨꯝ ꯊꯕꯛ ꯎꯝ ꯃꯊꯛꯇꯅꯦ ꯂꯩꯏꯕꯗꯣ
ꯑꯣꯑꯣ
ꯊꯕꯛ ꯃꯐꯝꯗꯨꯅꯤ ꯃꯊꯛꯇ ꯕꯤꯜꯗꯤꯡ ꯌꯥꯝꯅ ꯆꯥꯎꯕꯒ ꯑꯗꯨꯒꯤ
ꯑꯥ ꯑꯥꯥ ꯑꯥ ꯎꯝ ꯌꯥꯝ ꯐꯩꯌꯦ ꯌꯥꯝ ꯐꯩꯌꯦ
ꯎꯝ ꯁꯦꯜꯁꯨ ꯇꯤꯡꯗ‌ꯦ ꯒꯥꯔꯤ ꯚꯔꯥ ꯑꯗꯨꯒ ꯌꯥꯝ ꯅꯨꯡꯉꯥꯏꯌ‌ꯦ
ꯑꯣ ꯉꯥꯛꯈꫭ ꯑꯩꯈꯣꯏꯗ ꯅꯣꯡ ꯆꯨꯕ꯭ꯔꯥ ꯅꯣꯡ ꯆꯨꯗꯕ꯭ꯔꯥ ꯀꯣ
ꯆꯨꯗꯦ
ꯑꯥ ꯅꯣꯡ ꯈꫭꯏꯗꯤ ꯅꯣꯡꯆꯨꯒꯦ ꯇꯧꫪ‌ꯦ ꯋꯥꯎ
ꯑꯣ ꯆꯨꯔꯤ ꯇꯨꯝꯕ ꯌꯥꯝ ꯅꯨꯡꯉꯥꯏꯅꯤꯍ‌ꯦ ꯆꯨꯔꯗꯤ
ꯉꯁꯤꯒꯤꯗꯤ ꯆꯥꯛ ꯆꯥꯕꯤꯈ꯭ꯔꯦ ꯍꯌꯦꯡꯁꯦ ꯀꯔꯤ ꯏꯟꯁꯥꯡ ꯆꯥꯒꯦꯔꯥ
ꯅꫭꯏꯗꯤ ꯑꯗꯨꯝ ꯍꯌꯦꯡ ꯅꯥꯞꯅ ꯂꯩꯇꯕꯒꯤ ꯑꯗꯨꯝ ꯗꯨꯝ ꯗꯨꯝ ꯆꯥꯕ ꯌꯥꯢꯌꯦꯀꯣ
ꯍꯣꯏ ꯑꯗꯨꯅꯤ ꯁꯤꯁꯦ ꯍ ꯍꯌꯦꯡꯁꯦ ꯍꯣꯁꯄꯤꯇꯥꯜ ꯁꯣꯏꯗꯅ ꯆꯠ ꯀꯅꯤ ꯍꯣꯁꯄꯤꯇꯥꯜ ꯗꯨꯨ ꯑꯃꯨꯛ ꯄꯁꯄꯣꯟ ꯄꯣꯁꯄꯣꯟ ꯇꯧꯔꯗꯤ ꯆꯞꯄ ꯇꯥꯟꯗ꯭ꯔꯦ ꯑꯁꯦꯝꯕ
ꯑꯣ ꯑꯣ ꯍꯧꯖꯤꯛꯁꯦ ꯌꯥꯝ ꯀꯩꯅꯣ ꯂꯩꯕꯗꯒꯤ ꯑꯣꯏꯔꯝꯒꯅꯤꯗ
ꯍꯣꯏ ꯍꯌꯦꯡꯗꯤ ꯁꯣꯏꯔꯣꯏ ꯍꯥꯏ ꯑꯗꯨꯒ ꯏꯃꯥꯔꯖꯦꯟꯁꯤ ꯑꯃꯐꯥꯎ ꯂꯥꯛꯑꯦ ꯍꯌꯦꯡ ꯑꯃꯨꯛ ꯆꯠꯂꯁꯤ ꯑꯃꯨꯛ ꯑ ꯅꯨꯃꯤꯠ ꯑꯅꯤ ꯁꯨꯔꯦ ꯄꯣꯁꯄꯣꯟ ꯇꯧꯕꯗꯣ
ꯅꯣꯢꯒꯤ ꯔꯦꯟꯖꯦ ꯀꯌꯥꯔ ꯅꯪꯒꯤ
ꯑꯩꯒꯤꯗ ꯇꯨ ꯄꯣꯏꯟ ꯐꯥꯏꯚ ꯄꯤꯕꯅꯦ
ꯑꯣ ꯑꯃꯒꯤꯗꯤ
ꯈꯪꯗꯦ ꯃꯥꯒꯤꯁꯨ ꯆꯝꯔꯝꯒꯅꯤ ꯍꯥꯏꯍ ꯃꯥꯁꯨ ꯆꯞ ꯆꯥ ꯃꯥꯟꯅ ꯑꯁ ꯆꯞ ꯆꯥꯒꯗ
ꯆꯞ ꯆꯥꯃꯟ ꯆꯞꯃꯥꯅꯏꯌꯦꯗ ꯏꯕꯥꯅꯤ ꯍꯥꯢꯕꯆꯨ ꯀꯪꯗꯦ ꯀꯔꯤꯅꯣ
ꯆꯞ ꯆꯥꯃꯒꯅꯤ
ꯑ ꯑꯍꯍꯍꯦ ꯄꯨꯔꯥꯛ ꯌꯥꯝ ꯆꯥꯃꯟꯕꯒꯤꯅꯦ ꯅꯪ
ꯃꯔꯧ ꯆꯥꯗꯦ ꯑꯩ ꯏꯟꯁꯥꯡꯗ ꯃꯔꯧ ꯍꯥꯞꯇꯦ
ꯑꯣ ꯅꯪ ꯁꯥꯕ ꯆꯥꯕ꯭ꯔꯥ ꯅꯠꯇ꯭ꯔꯒ
ꯁꯤꯡꯖꯨꯗꯤ ꯆꯥꯏ ꯑꯗꯨꯒ ꯑꯦꯟꯁꯥꯡ ꯁꯥꯕꯗꯤ ꯆꯥꯕ ꯉꯝꯗꯦ ꯏꯟꯁꯥꯡ ꯂꯨ ꯄꯥꯎ ꯑꯩ ꯃꯣꯔꯣꯛ ꯍꯥꯞꯇꯦ
ꯍꯣꯢ ꯑꯦꯟꯁꯥꯡꯗꯤ ꯁꯥ ꯁꯥ ꯇ ꯄꯁꯦ ꯁꯥꯕꯁꯦ ꯑꯩꯈꯣꯏ ꯄꯨꯛꯁꯦ ꯅꯨꯡꯉꯥꯏꯇꯦ ꯑꯗꯨ ꯑꯦꯔ ꯋꯥꯟ ꯀꯨꯝꯕ ꯍꯣꯏ ꯏꯠꯋꯥꯟ ꯀꯨꯃꯥ ꯁꯔꯗꯤ ꯌꯥꯔꯦ
ꯍꯣ ꯑꯦꯕꯣꯟ ꯆꯥꯛꯇꯥꯛ ꯇꯂꯒꯗ ꯈꯥ ꯅꯦꯕ ꯑꯦꯟꯁꯥꯡꯒꯤ ꯍꯥꯏꯕꯗꯤ ꯏꯟꯁꯥꯡꯁꯨ ꯍꯥꯎꯕ ꯂꯩꯌꯦ ꯁꯥ ꯌꯦꯟꯁꯥꯡꯒꯨꯝꯕꯗꯀꯣ
ꯎꯝ
ꯗꯤ ꯍꯥꯎꯕꯅꯦꯕ ꯁꯥꯗ ꯁꯥ ꯌꯦꯟꯁꯥꯡꯗꯣ ꯃꯔꯣꯛ ꯁꯥꯟꯗ꯭ꯔꯗꯤ ꯍꯥꯎꯗꯕ ꯅꯦꯕ ꯑꯁ ꯑꯩꯈꯣꯏꯅ ꯁꯤꯒꯤ ꯌꯦꯟꯁꯥꯡꯗꯤ ꯆꯥꯔ ꯀꯜꯂꯥ ꯁꯤ ꯌꯥꯝ ꯍꯥꯎꯋꯦ ꯆꯥꯛ ꯌꯥꯝ ꯏꯃꯥꯟꯅꯕꯤ ꯑꯃꯅ ꯅꯪꯅ ꯀꯣꯜ ꯇꯧꯕꯗꯣ ꯖꯦꯝꯕꯨ ꯈꯖꯨ ꯑꯃꯛ ꯉꯥꯏꯕꯅꯦ ꯃꯥꯗꯤ ꯇꯥꯞꯅ ꯇꯥꯞꯅ ꯇꯥꯞꯅ ꯏꯔꯨꯔꯒ ꯂꯩ ꯃꯥ ꯉꯥꯏꯔꯗꯤ ꯂꯣꯏꯔꯔꯣꯏ ꯍꯥꯏꯅ ꯑꯩꯈꯣꯏꯅ ꯆꯥꯛ ꯌꯥꯝ ꯂꯥꯝꯃꯦꯕ ꯑꯗꯨꯒꯤ ꯏꯃꯥꯟꯅꯕꯤ ꯑꯗꯨꯅ ꯊꯣꯡꯕ ꯑꯗꯨꯒ ꯂꯥꯁꯇ ꯊꯨꯝ ꯌꯥꯛꯄ ꯑꯁ ꯍꯥꯟꯅ ꯆꯥꯕꯗꯗꯤ ꯀꯩꯁꯨ ꯇꯧꯗꯦꯕꯀꯣ
ꯍꯣꯏ ꯍꯣꯏ ꯍꯣꯏ
ꯂꯥꯁꯇ ꯂꯥꯛꯑꯒ ꯊꯨꯝ ꯌꯥꯛꯄ ꯇꯧꯕ ꯑꯗꯨꯒꯤ ꯑꯦ ꯍꯥꯎꯕꯗꯤ ꯍꯥꯎꯋꯤ ꯆꯥꯛ ꯌꯥꯝ ꯂꯥꯝꯕ ꯃꯇꯝꯗ ꯆꯥꯕꯅꯤꯅꯀꯣ
ꯍꯣꯏ ꯅꯣꯏ ꯑꯍꯨꯝ ꯈꯥꯛꯇꯥꯟꯅꯤꯀꯣ
ꯃꯔꯤ
ꯑꯣ ꯃꯅꯤ
ꯎꯝ ꯏꯃꯥꯟꯅꯕꯤꯒꯤ ꯀꯥꯖꯤꯟꯗ ꯑ ꯍꯣꯏ ꯃꯔꯤ ꯆꯥꯕ ꯔꯖꯨꯕꯣ ꯁꯟꯈꯤꯕ ꯅꯨꯡꯁꯥ ꯆꯥꯁꯦ ꯍꯥꯏꯔꯒ ꯃꯥꯅ ꯅꯣꯡꯃꯃꯣꯏ ꯆꯥꯕ ꯃꯥꯜꯂꯦ ꯆꯥꯔ ꯌꯥꯝ ꯆꯥꯕ ꯃꯥꯜꯂꯀꯥꯟꯗ ꯊꯣꯡꯒꯁꯨ ꯐꯖꯅ ꯊꯣꯡꯕꯤꯗꯕꯔ ꯀꯥꯟꯗꯦ ꯑꯗꯨꯗꯒꯤ ꯆꯥꯕꯗꯒꯤ ꯃꯥꯗꯣ ꯇꯜꯂꯦ ꯍꯥꯏ ꯑꯗꯨꯒꯤ ꯑꯣꯛꯁꯥ ꯇꯧꯁ ꯍꯥꯏꯅ ꯃꯛꯁꯥꯗ ꯑꯃꯨꯛ ꯇꯥꯕ ꯍꯣꯏ ꯑꯣꯛꯁꯥ ꯆꯥ ꯌꯦꯡꯁꯤ ꯁꯟꯁꯥ ꯆꯥꯗ꯭ꯔꯦ
ꯑꯣ ꯑꯗꯨꯗꯤ ꯆꯞ ꯃꯥꯟꯅꯩꯀꯣ ꯅꯪ ꯉꯔꯥꯡ ꯍꯥꯏꯕꯗꯣ
ꯉꯁꯥꯏ ꯍꯥꯏꯕꯗꯤ
ꯑ ꯉꯁꯥꯏ ꯍꯥꯏꯕꯅꯦ ꯑꯩꯁꯦ ꯅꯪꯅ ꯑꯗꯨꯝ ꯉꯁꯥꯏ ꯑ ꯉꯁꯥꯏ ꯇꯥꯏ ꯍꯧꯖꯤꯛꯗꯤ ꯀꯥꯎꯂ ꯇꯥꯏ
ꯅꯣꯏ ꯏꯟꯁꯥꯡꯒ ꯑꯩꯈꯣꯏꯒ ꯏꯟꯁꯥꯡꯒ ꯆꯞ ꯃꯥꯟꯅꯔꯦ
ꯣꯏꯒ ꯅꯣꯏꯒ ꯎꯝ ꯍꯥꯎꯔꯝꯒꯅꯤ ꯑꯈꯣꯏ ꯀꯁꯦ ꯀ ꯆꯂꯥꯏ ꯎ ꯂꯀꯦꯜ ꯂꯣꯀꯦꯜꯒꯤ ꯃꯁꯇ ꯑꯗꯨꯒꯨꯝꯕꯁꯦ ꯂꯩꯇꯦ ꯅꯣꯏ ꯅꯣꯏꯒꯤ
ꯑꯁ ꯑꯩꯈꯣꯏꯗꯤ ꯀꯔꯤ ꯀꯔꯤ ꯃꯅꯥ ꯃꯁꯤꯡꯗꯣ ꯍꯥꯞꯄꯅꯦ ꯑꯗꯨ ꯍꯋꯦꯗꯨꯒ ꯕꯤꯟꯁ ꯀ ꯀꯣꯕꯤꯗꯣ ꯆꯝꯐꯣ ꯇꯧꯕ ꯑꯗꯨꯒ ꯁꯥꯏꯠꯇ ꯄꯤꯌꯥꯁꯇꯣ ꯈꯣꯛꯑꯒ ꯁꯥꯏꯗ ꯊꯝꯕ ꯑꯗꯨꯒ ꯈꯥꯃꯦꯟ ꯑꯈꯥꯞꯄ ꯄꯊꯥ ꯍꯨꯝꯉꯩꯗꯣ ꯑꯗꯨꯁꯨ ꯍꯥꯞ ꯑꯁ ꯑ ꯍꯥꯎꯕꯅ ꯍꯥꯎꯕꯅ ꯑꯅꯦ ꯎꯝ
ꯅꯧꯣꯡꯃꯗꯤ ꯊꯦꯡꯅꯥꯁꯤꯀꯣ ꯁꯣꯏꯗꯅ ꯑꯗꯨꯝ ꯍꯣꯏ ꯑꯗꯨꯝ ꯔꯦꯁꯇꯦꯟꯕ ꯍꯣꯏ ꯆꯥꯛꯁꯨ ꯆꯥ ꯑꯗꯨ ꯀꯣꯏ ꯄꯁꯨ ꯆꯁ
ꯍꯣꯏ ꯔꯦꯁꯇꯨꯔꯦꯟꯗ ꯆꯥꯁꯤꯅ ꯄꯩꯁꯥ ꯄꯨꯊꯣꯛꯑꯣꯀꯣ ꯇꯨꯂꯣꯞ ꯆꯥꯕꯅ ꯍꯣꯏꯗꯤ ꯌꯥꯝ ꯆꯥꯔꯣꯏ
ꯑꯗꯨ ꯃꯗꯤ ꯅꯪ
ꯆꯥꯡꯉꯝꯃ ꯆꯥꯎ
ꯑꯗꯨꯒꯕꯨꯗꯤ ꯑꯩ ꯌꯥꯏ
ꯑꯗꯨꯅꯤ ꯑꯈꯣꯏꯗꯤ ꯌꯥꯝ ꯆꯥꯕ ꯉꯝꯗꯦ ꯑꯁꯦꯡꯕ ꯅꯨꯡꯇꯤꯒꯤ ꯆꯥꯅꯤꯡꯕ ꯌꯥꯝ ꯆꯥꯕꯗꯤ ꯉꯝꯗꯦ
ꯈꯟꯕꯗꯤ ꯈꯟꯅꯦꯕ ꯑꯗꯨꯝ ꯆꯥꯕ ꯉꯝꯗꯦ
ꯍꯣꯏꯗ ꯀꯔꯤꯔꯥ ꯅꯍꯥꯟꯗꯣ ꯃꯍꯥꯕꯂꯤꯗ ꯑꯔꯦ ꯃꯦꯟ ꯆꯥꯕ ꯆꯠꯁꯦ ꯍꯥꯏꯔꯒ
ꯎꯝ ꯎꯝꯝ ꯑꯗꯨꯝꯅꯦ ꯑꯩꯈꯣꯏꯒꯤ ꯋꯥꯈꯜꯗꯁꯨ ꯌꯥꯝ ꯆꯥꯒꯦ ꯈꯟꯕ ꯆꯥꯕꯉꯝꯔꯣꯏ ꯑ ꯍꯣꯏ ꯄꯤꯁ ꯑꯃ ꯑꯅꯤ ꯆꯥꯕ ꯃꯇꯝꯗ ꯀꯔꯤꯅꯣ ꯑꯗꯨꯝ
ꯇꯨꯅꯦ
ꯎꯝ
ꯇꯝ ꯅꯤꯡꯕ ꯃꯥꯜꯂꯦ ꯅꯪ
ꯁꯤꯁꯦ ꯑꯩ ꯉꯁꯥꯏꯗꯒꯤ ꯇꯨꯝꯅꯤꯡꯈ꯭ꯔꯕꯅꯦ ꯌꯨꯝꯗ ꯂꯥꯛꯄ ꯃꯇꯝꯗꯒꯤꯀꯣ ꯀꯔꯤꯒꯤꯔ ꯈꯪꯗꯦ ꯃꯁꯤ ꯉꯁꯤ ꯀꯣꯜ ꯇꯧꯃꯟꯕꯒꯤꯔꯥ ꯈꯪ ꯑꯗꯨꯝ ꯇꯨꯝ ꯅꯤꯡꯔꯒ ꯂꯩꯃ
ꯕꯣꯜ ꯌꯦꯡꯂꯔꯣꯏ ꯀꯣ
ꯌꯦꯡꯕ ꯉꯝꯃꯔꯣꯏ ꯑꯩ ꯉꯁꯤ
ꯑꯣ ꯇ꯭ꯋꯦꯜꯐ ꯊꯔꯇꯤꯗ ꯂꯩꯌꯦ ꯏꯁꯄꯦꯟꯒ ꯀꯅꯥꯔꯥ ꯂꯩꯕꯗꯨ ꯀꯥꯎꯈ꯭ꯔꯦꯕꯨ ꯑꯣ ꯑꯣꯁꯇ꯭ꯔꯦꯂꯤꯌꯥ
ꯎꯝ ꯏꯁꯄꯦꯟ ꯉꯝꯒꯅꯤ
ꯑꯣꯁꯇ꯭ꯔꯤꯌꯥꯁꯨ ꯐꯖꯩ ꯍꯣꯏ ꯑꯗꯨ ꯈꯪꯗꯦ ꯏꯁꯄꯦꯟ ꯉꯝꯒꯗꯧꯕ ꯃꯥꯜꯂꯦ ꯑꯩꯒꯤ ꯑꯩꯒꯤ ꯋꯥꯈꯜꯗ ꯕꯅꯤ
ꯎꯝ ꯎꯝ
ꯑꯁ ꯑꯩꯒꯤ ꯐꯣꯟꯁꯦ ꯉꯁꯤ ꯑꯗꯨꯝ ꯍꯣꯜ ꯗꯦ ꯇꯧꯕꯒꯤ ꯑꯩꯒꯤ ꯐꯣꯟꯗ ꯄꯤꯡ ꯂꯥꯏꯟꯗꯣ ꯊꯣꯛꯈ꯭ꯔꯦ
ꯑꯁ ꯑꯩꯒꯤ ꯐꯣꯟꯁꯨ ꯌꯥꯗꯦꯅꯦ ꯑꯩ ꯑꯁꯤ ꯃꯟꯗꯦ ꯐꯣꯟ ꯑꯍꯟꯕ ꯂꯧꯒꯗꯕꯅꯤ ꯐꯣꯟ ꯃꯈꯨꯠꯅ ꯑꯗꯨꯝ ꯑꯣꯐ ꯇꯧꯔꯦ ꯑꯗꯨꯝ ꯉꯥꯟꯕ ꯑꯗꯨ ꯇꯧꯕ ꯌꯥꯝ ꯐꯣꯟꯁꯨ ꯌꯥꯝꯅ ꯂꯦꯛꯇꯕ ꯍꯣꯝ ꯂꯥꯛꯄ ꯃꯇꯝꯗꯀꯣ ꯌꯥꯝ ꯎꯝ ꯀꯔꯤꯅꯣ ꯌꯥꯝ ꯁꯠ ꯁꯠ ꯄꯥꯏꯈꯠꯄꯁꯨ ꯌꯥꯗꯦ ꯊꯣꯛꯂꯛꯁꯨ ꯊꯣꯂꯛꯇꯦ ꯔꯤꯡꯗꯤ ꯂꯥꯛꯀꯅꯤꯕ ꯀꯣꯜꯁꯗꯨ ꯂꯥꯛꯇꯕ
ꯃꯥꯟꯅꯔꯦ ꯔꯖꯨ ꯕꯥꯏꯒꯤꯗꯤꯀꯣ ꯐꯣꯟ ꯄꯥꯏꯈꯠꯂꯒ ꯂꯥꯎꯠ ꯏꯁꯄꯤꯀꯔ ꯊꯝꯗ꯭ꯔꯗꯤ ꯃꯊꯟꯇ ꯑꯗꯨꯝ ꯏꯁꯀ꯭ꯔꯤꯟꯗꯣ ꯃꯝ ꯈꯔꯅꯤ ꯃꯍꯥꯛꯁꯨ ꯑꯗꯨꯝ ꯑꯩꯒꯤꯅ ꯁꯦꯝꯁꯨꯡꯒꯤ ꯐꯣꯟꯗ ꯄ꯭ꯔꯣꯕ꯭ꯂꯦꯝꯅ ꯂꯥꯏꯟ ꯂꯥꯏꯟ ꯑꯃ ꯊꯣꯛꯄꯗꯣ ꯏꯁꯀ꯭ꯔꯤꯟꯗ
ꯑꯗꯨꯅꯤ ꯑꯩꯒꯤꯁꯨ ꯅꯍꯥꯟꯗ ꯑꯃ ꯂꯥꯏꯟ ꯑꯃ ꯊꯣꯛꯄꯅꯦ ꯑꯗꯨ ꯃꯊꯟꯗ ꯕꯨ ꯃꯥꯡꯈ꯭ꯔꯦ ꯑꯗꯣ ꯉꯁꯤ ꯐꯣꯟ ꯇꯧꯃꯟꯕꯒꯤ ꯈꯪꯗ꯭ꯔꯦ ꯑꯃꯨꯛ ꯄꯤꯡ ꯂꯥꯏꯟ ꯃꯆꯥ ꯑꯃ ꯊꯣꯛꯄ ꯍꯧꯔꯦ ꯑꯗꯨ ꯀꯩꯗꯧꯉꯩ ꯑꯃꯨꯛ ꯃꯥꯡꯒꯦꯔꯥ ꯈꯪꯗ
ꯁꯨꯝꯁꯨꯡꯅꯦ ꯍꯣꯡꯕꯗꯤ ꯑꯗꯨꯃꯥꯏꯅ ꯇꯧꯋꯦ
ꯍꯣꯏ
ꯇꯥꯡ ꯃꯔ ꯂꯒ ꯌꯥꯎꯕꯅꯤ
ꯑꯜꯇ꯭ꯔꯥꯁꯤꯡꯗꯤ ꯄꯥꯏꯕ ꯉꯝꯗꯦꯅ ꯍꯣꯏꯗꯤ
ꯑ ꯇꯠꯇꯔ ꯂ ꯊꯥꯔꯇꯤ ꯐꯣꯔꯇꯤ ꯐꯤꯞꯇꯤꯒ ꯁꯂ
ꯑꯩꯒꯤꯁꯦ ꯀꯦꯔꯤꯔꯥ ꯁꯦꯝꯁꯥꯡ ꯑꯦꯁ ꯇ꯭ꯋꯦꯟꯇꯤ ꯇꯨ ꯄ꯭ꯂꯥꯁ ꯅꯕ ꯄꯥꯏ ꯍꯥꯏꯕꯁꯦ ꯑꯗꯨ ꯑꯗꯨꯝ ꯂꯥꯏꯟꯗ ꯊꯣꯛꯑꯦ
ꯇ꯭ꯋꯦꯟꯇꯤꯊ꯭ꯔꯤꯅ ꯐꯥꯏꯌꯦ ꯇ꯭ꯋꯦꯟꯇꯤ ꯇꯨ ꯎꯝ ꯇ꯭ꯋꯦꯟꯇꯤ ꯇꯨꯇ ꯐꯣꯔꯠꯇ ꯐ ꯀ ꯐꯁꯨ ꯐꯅꯦ
ꯇ꯭ꯋꯦꯟꯇꯤ ꯊ꯭ꯔꯤ ꯇ꯭ꯋꯦꯟꯇꯤ ꯊ꯭ꯔꯤꯒꯤ ꯇ꯭ꯋꯦꯟꯇꯤ ꯊ꯭ꯔꯤ ꯈꯣꯏꯒꯤ ꯀꯦꯃꯦꯔꯥꯒꯤ ꯃꯣꯗꯦꯜꯗꯣ ꯑꯗꯨꯝ ꯆꯞ ꯃꯥꯟꯅꯩꯕ ꯑꯗꯨꯒꯤ ꯇꯥꯟꯕ ꯑꯗꯣ ꯑꯩꯁꯦ ꯑꯩꯅ ꯁꯤ ꯑꯦꯁ ꯇ꯭ꯋꯦꯟꯇꯤ ꯇꯨ ꯄ꯭ꯂꯥꯁꯁꯦ ꯇꯣꯡꯉꯥꯜꯂꯦꯅ ꯈꯔ ꯐꯖꯩꯌꯦꯅ ꯀꯦꯃꯦꯔꯥꯒꯤ ꯏꯁꯇꯥꯏꯜꯗꯣ ꯑꯗꯨꯒꯤ ꯑꯩꯅ ꯑꯁꯤ ꯄꯥꯝꯕ
ꯈꯔ ꯆꯥꯎꯔꯝꯒꯅꯤ ꯑꯥ ꯇ꯭ꯋꯦꯟꯇꯤ ꯇꯨꯗ ꯎꯝ ꯇ꯭ꯋꯦꯟꯇ ꯊ꯭ꯔꯤꯗꯣ ꯎꯝ ꯌꯥꯝꯝ ꯄꯤꯛꯄ
ꯍꯣꯏ ꯄ꯭ꯂꯥꯁꯤꯡꯁꯤ ꯆꯕ ꯃꯥꯂꯦ ꯇ꯭ꯋꯦꯟꯇꯤ ꯋꯥꯟ ꯇ꯭ꯋꯦꯟꯇꯤ ꯇꯨ ꯇ꯭ꯋꯦꯟꯇꯤ ꯇꯨꯁꯦ ꯄ꯭ꯂꯥꯁ ꯅꯠꯇꯕꯗꯤ ꯈꯔ ꯄꯤꯛꯑꯦꯕ ꯑꯁꯤ ꯑꯩꯒꯤ ꯄ꯭ꯂꯥꯁ ꯍꯥꯏꯕ ꯈꯔ ꯆꯥꯎꯋꯦꯕ
ꯎꯝ ꯂꯥꯁ ꯏꯡꯌꯥꯔ ꯑꯩꯁꯨ ꯑꯥꯏꯐꯣꯟ ꯂꯧꯕꯅꯤ ꯑꯗꯣ ꯍꯨꯔꯥꯟꯈ꯭ꯔꯕ
ꯇꯣꯁ ꯀꯗꯥꯏꯗ ꯊꯝꯕꯒꯤꯔ
ꯑꯞ ꯂꯒ ꯂꯩꯕꯅꯦ ꯇꯔꯔꯤꯡ ꯇꯧꯔꯒ ꯑꯗꯨꯒ ꯆꯥꯏ ꯔꯨꯝꯗꯅꯦ ꯔꯨꯝꯗ ꯂꯩꯕ ꯍꯣꯏ ꯊꯕꯥꯛ ꯃꯐꯝꯗ ꯍꯣꯏ ꯑꯗꯣ ꯑꯣ ꯀꯔꯤꯔꯥ ꯑꯗꯣ ꯎꯝ ꯁꯤ ꯅ ꯑꯗꯨ ꯅꯨꯄꯥ ꯑꯃ ꯗꯣ ꯀꯔꯤ ꯀꯔꯤꯅꯣ ꯃꯥ